ꯀꯩꯗꯧꯔꯤ
ꯐꯅꯦꯛꯇ ꯀꯩꯅꯣ ꯈꯣꯏ ꯈꯣꯏ ꯃꯥꯟꯕ ꯑꯃꯗꯣ ꯑꯗꯣ ꯌꯦꯛꯀꯦ ꯇꯧꯔꯤ ꯐꯅꯦꯛꯇ ꯈꯣꯏ ꯅꯠꯇꯕ ꯈꯣꯏ ꯅꯠꯇꯕ ꯀꯩꯅꯣ
ꯑꯥ ꯑꯥ
ꯀꯩ ꯀꯩ ꯍꯥꯏꯅꯣꯗꯣ ꯈꯪꯗꯤꯌꯦ
ꯈꯪꯉꯦ ꯈꯪꯉꯦ
ꯑꯗꯨ ꯇꯧꯒꯦ ꯇꯧꯔꯝꯃꯤꯅꯦ ꯅꯪꯗꯤ ꯀꯩꯗꯧꯔꯤꯅꯣ
ꯑꯩꯁꯨ ꯑꯗꯨ ꯇꯧꯔꯤ
ꯑꯦ ꯅꯪ ꯉꯔꯥꯡ ꯊꯥꯔꯛꯑꯣ ꯍꯥꯏꯔ ꯑꯩ ꯀꯣꯥꯎ
ꯍꯦ ꯑꯩꯗꯤ ꯑꯥ ꯐꯤ ꯏꯟꯅꯕꯗꯣ
ꯑꯥ
ꯅꯨꯄꯥꯒꯤ
ꯑꯥ
ꯑꯗꯨ ꯑꯣꯏꯅ ꯇꯧꯋꯦ
ꯎꯝ ꯐꯩꯅ ꯑꯩꯅ ꯐꯅꯦꯛ ꯐꯅꯦꯛ ꯂꯣꯏꯔꯗꯤ ꯐꯤ ꯁꯥꯁꯤꯔꯥ ꯐꯅꯦꯛ ꯁꯥꯁꯤꯔꯥ ꯑꯩꯁꯨ ꯈꯪꯂꯝꯃꯤꯅꯦ ꯀꯩ ꯀꯩ ꯁꯥꯁꯤꯔ ꯍꯥꯏꯅ ꯅꯨꯡꯉꯥꯏꯗꯤꯌꯦ
ꯅꯊꯟꯗꯔꯣ
ꯢꯊꯟꯗꯅꯦ ꯍꯧꯖꯤꯛꯇꯤ
ꯀꯔꯤ ꯀꯔꯤ ꯃꯊꯦꯜ ꯆꯥꯔꯒꯦ
ꯆꯥꯛ ꯆꯗ꯭ꯔꯤꯌꯦ
ꯊꯦꯡꯉꯤ ꯍꯦ
ꯄꯨꯡ ꯀꯌꯥ ꯇꯥꯔꯒꯦ ꯍꯧꯖꯤꯛꯄꯣ
ꯄꯨꯡ ꯂꯣꯏ ꯇꯥꯔꯝꯃꯅꯤ
ꯑꯍꯨꯝ ꯃꯔꯤ ꯃꯉꯥ ꯇꯔꯨꯛ ꯉꯥꯗꯣ ꯂꯪ ꯍꯥꯞꯄꯗꯣ ꯂꯪ ꯎꯝ ꯂꯪꯗꯣ ꯀꯌꯥ ꯍꯥꯞꯄ꯭ꯔꯣ
ꯑꯩꯒꯤꯗꯤ ꯐꯤ ꯏꯟꯕꯒꯤꯗꯨꯔꯣ
ꯎꯝ ꯐꯤ
ꯍꯥ
ꯐꯤꯒꯤ
ꯃꯔꯤ꯫
ꯑꯩ ꯐꯅꯦꯛꯒꯤꯗ ꯇꯔꯨꯛ꯫
ꯐꯅꯦꯛ ꯐꯅꯦꯛꯀꯤꯗꯨꯗꯤ ꯇꯔꯨꯛꯅꯦ ꯐꯤꯒꯤꯅ ꯃꯔꯤ ꯍꯥꯞꯄꯦ꯫
ꯁꯤꯗ ꯏꯃꯥꯟꯅꯕꯤꯈꯣꯏ ꯇꯧꯕꯗꯣ ꯃꯔꯤ ꯈꯛꯇꯅꯤ ꯃꯣꯏꯅ ꯇꯧꯔꯤꯗꯣ꯫
ꯎꯝ꯫ ꯅꯣꯏ ꯑꯗꯨ ꯀꯌꯥ ꯀꯌꯥ ꯂꯧꯅꯒꯦ꯫
ꯈꯪꯗꯤꯌꯦ ꯑꯃꯗ ꯃꯉꯥ ꯃꯉꯥ ꯍꯥꯏꯕ꯭ꯔꯥ ꯍꯥꯏꯕꯅꯦ꯫ ꯇꯥꯕ꯭ꯔꯣ?
ꯑꯃꯗ ꯃꯉꯥ ꯍꯥꯏꯗꯤ ꯀꯩꯅꯣ?
ꯕꯇꯔꯐ꯭ꯂꯥꯏ ꯑꯃꯗ ꯃꯉꯥ꯫
ꯑꯣ꯫ ꯑꯗꯨꯅ ꯐꯩꯀꯣ?
ꯎꯝ ꯑꯁ ꯑꯗꯨ ꯌꯥꯝ ꯋꯥꯏꯗ꯫
ꯎꯝ꯫
ꯑꯗꯨ ꯁꯨꯔꯨꯗꯤ ꯑꯩ ꯐꯤ ꯑꯣꯏꯅ ꯁꯥꯒꯦ꯫
ꯑꯩꯗꯤ, ꯁꯥꯕ ꯇꯜꯂꯦ꯫
ꯑꯩ ꯃꯇꯝ ꯌꯥꯝ ꯆꯪꯈ꯭ꯔꯦ ꯁꯤ ꯀꯩꯅꯣ ꯇꯧꯕꯗ ꯁꯤ ꯁꯦꯝꯕꯗ꯫ ꯐꯤ ꯁꯥꯔꯗꯤ ꯅꯍꯥꯟꯅ ꯂꯣꯏꯔꯗꯧꯔꯕꯅꯤ꯫ ꯅꯥꯏ꯫
ꯎꯝ꯫
ꯑꯩ ꯐꯤ ꯁꯥꯔꯗꯤ ꯅꯍꯥꯟꯅ ꯂꯣꯏꯔꯅꯤ꯫
ꯁꯥꯔꯣ ꯀꯩꯅꯣ ꯑꯗꯨꯗꯤ꯫
ꯐꯤ ꯁꯥꯅꯤꯡꯉꯥꯏꯗꯣ ꯍꯧꯗ꯭ꯔꯤꯌꯦ, ꯂꯪꯐꯥꯎ ꯂꯩꯗ꯭ꯔꯤꯌꯦ꯫
ꯂꯩꯊꯣꯛꯎ ꯀꯩꯅꯣ꯫
ꯄꯩꯁꯥ꯫
ꯄꯩꯁꯥ ꯂꯩꯇꯦ ꯀꯩ ꯃꯆꯨꯅ ꯐꯅꯦꯛꯒꯤ ꯐꯖꯕ꯭ꯔꯥꯁꯨ ꯈꯪꯗꯦ꯫ ꯐꯅꯦꯛ ꯐꯖ ꯐꯖꯕ ꯊꯥꯔꯛꯑꯣ꯫
ꯐꯅꯦꯛ ꯐꯖꯕ ꯈꯪꯗꯦ ꯑꯩꯒꯤꯁꯨ ꯑꯃꯇ ꯊꯥꯔꯛꯑꯣ ꯑꯩꯁꯨ ꯐꯅꯦꯛ ꯐꯖꯕ ꯈꯪꯗꯕꯩ ꯒ꯭ꯌꯥꯟ ꯇꯥꯗꯦ꯫
ꯐꯅꯦꯛꯇꯣ ꯐꯖ ꯐꯖꯕ ꯊꯥꯔꯛꯎ꯫
ꯎꯝ꯫ ꯐꯅꯦꯛ ꯐꯅꯦꯛ ꯍꯥꯥ,
ꯐꯅꯦꯛ ꯐꯖ ꯐꯖꯕꯗꯣ ꯊꯔꯛꯑꯣ꯫
ꯂꯩꯇꯕꯒꯤꯅꯤꯅꯦ꯫ ꯅꯪ ꯀꯩ ꯃꯆꯨꯅꯣ, ꯅꯪ ꯉꯁꯤ ꯇꯧꯔꯤꯗꯣ ꯀꯩ ꯃꯆꯨꯅꯣ?
ꯄꯤꯡꯒ ꯀꯩ ꯃꯆꯨ ꯍꯥꯏꯗꯣꯏꯅꯣ ꯈꯪꯗꯦ꯫ ꯑꯩꯁꯨ ꯈꯪꯗꯦ꯫
ꯎꯝ꯫ ꯃꯇꯥꯏꯒꯤꯗꯣ ꯑ ꯃꯇꯥꯏꯒꯤ, ꯎꯝ ꯀꯩꯅꯣ ꯇꯧꯕꯗꯣ, ꯐꯤ ꯃꯄꯥꯟꯗꯣ, ꯐꯅꯦꯛ ꯃꯄꯥꯟꯗꯣ ꯑꯗꯨ ꯀꯩ ꯃꯆꯨ?
ꯄꯤꯡꯅꯦꯕ꯫
ꯗꯨ ꯃꯁꯥꯗꯗꯤ
ꯃꯁꯥꯅ ꯀꯩ ꯀꯂꯔ ꯍꯥꯏꯁꯤꯔꯥ ꯈꯪꯗꯦ ꯅꯍꯥꯟ ꯋꯥꯢꯒꯤ ꯐꯤ ꯅꯍꯥꯟꯋꯥꯏ ꯍꯟꯅꯨꯕꯤꯁꯤꯡꯅ ꯆꯠꯅꯕ ꯐꯤꯅꯦ
ꯎꯝ
ꯍꯧꯖꯤꯛꯀꯥꯟꯒꯤ ꯐꯤ ꯅꯠꯇꯦ ꯅꯍꯥꯟ ꯋꯥꯏꯒꯤꯅꯤ ꯀꯩ ꯏꯟꯖꯥꯡ ꯆꯥꯔꯒꯦ
ꯑꯩꯈꯣꯏ ꯍꯪꯒꯥꯝ ꯀꯪꯕꯗꯣ ꯑꯗꯨ ꯆꯥꯏ ꯅꯪꯗꯤ ꯀꯩ ꯊꯣꯡꯒꯦ
ꯑꯈꯣꯏ ꯈꯥꯃꯦꯟ
ꯃꯦꯟꯂꯤ ꯍꯥꯎꯕꯅꯦ
ꯍꯥꯎꯇꯤꯌꯦ
ꯁꯥ ꯁꯥ ꯑꯀꯪꯕꯒ ꯍꯥꯞꯄꯗꯤ ꯍꯥꯎꯗꯣꯏꯅꯦ
ꯁꯥ ꯑꯀꯪꯕꯗꯣ ꯂꯩꯇꯕꯒꯤꯅꯤꯅꯦ ꯁꯥ ꯑꯀꯪꯕꯗꯣ ꯂꯩꯔꯗꯤ ꯐꯖꯅ ꯆꯥꯊꯒꯗꯕꯅꯦ
ꯎꯝ
ꯂꯩꯇꯕꯒꯤꯅꯤꯅꯦ ꯇꯧꯔꯤꯁꯦ
ꯂꯩꯇꯕꯒꯤ ꯆꯥꯕ ꯐꯪꯗ꯭ꯔꯦ
ꯈꯔ ꯀꯔꯤ ꯍꯥꯏꯔꯤꯅꯣ
ꯂꯩꯇꯕꯒꯤ ꯆꯥꯕ ꯐꯪꯗ꯭ꯔꯦ ꯍꯥꯏꯕ
ꯍꯣꯏ ꯑꯩꯁꯨꯅꯦ ꯂꯩꯇꯕꯒꯤ ꯆꯥꯕ ꯐꯪꯖꯗ꯭ꯔꯦ
ꯂꯩꯔꯗꯤ ꯆꯥꯕ ꯐꯪꯗꯣꯏꯕ ꯁꯥ ꯑꯀꯪꯕꯒ ꯑꯩꯁ ꯇꯥꯐꯥꯎ ꯇꯥꯗ꯭ꯔꯦ
ꯏꯝ ꯃꯅꯝ ꯐꯥꯎ ꯅꯝꯗ꯭ꯔꯦ
ꯃꯅꯝꯁꯨꯨ ꯅꯝꯗ꯭ꯔꯦ ꯃꯁꯛꯁꯨꯨ ꯎꯔꯦ ꯃꯁꯛꯇꯤ ꯎꯌꯦꯍꯦ
ꯃꯁꯛꯇꯤ ꯃꯁꯛꯇꯤ ꯎꯌꯦꯕꯨ ꯂꯥꯝꯕ ꯐꯪꯗ꯭ꯔꯦ
ꯎꯝ ꯃꯁꯛꯇꯤ ꯐꯣꯟꯗ ꯎꯋꯦ ꯍꯥꯏꯌꯣ
ꯎꯝ
ꯅꯪꯗꯤ ꯅꯨꯡꯉꯥꯏꯔꯝꯅꯤꯍꯦ
ꯑꯁ ꯀꯩꯩꯅꯣ ꯀꯥꯏꯗꯒꯤꯅꯣ
ꯅꯨꯉꯥꯏꯇꯦ
ꯌꯨꯝꯗ ꯂꯩꯕ ꯍꯥꯏꯕꯁꯦ ꯅꯣꯏ ꯃꯥꯗꯤ
ꯀꯩ ꯍꯥꯏꯕ
ꯅꯣꯏ ꯃꯥꯗꯤ
ꯈꯣꯏ ꯃꯥ ꯍꯥꯏꯕ꯭ꯔꯣ
ꯍꯣꯏ
ꯂꯩꯌꯦ
ꯅꯣꯏ ꯁ꯭ꯋꯥꯏꯗ ꯀꯩꯀꯩ ꯊꯕꯛ ꯁꯨꯔꯒ ꯂꯩꯔꯤꯅꯣ
ꯁꯨꯗꯦꯗ ꯊꯕꯛ ꯑꯗꯨꯝ ꯂꯩ ꯊꯕꯛ ꯀꯩꯝꯇ ꯁꯨꯗꯦ
ꯎꯝ ꯊꯕꯛ ꯁꯨꯗ꯭ꯔꯗꯤ ꯀꯥꯏꯗꯒꯤ ꯆꯥꯕ ꯐꯪꯉꯤꯅꯣ ꯑꯗꯨꯗꯤ
ꯈꯪꯗꯦ ꯃꯊꯟꯇ ꯑꯗꯨꯝ ꯂꯥꯛꯄ ꯃꯥꯂꯦ
ꯃꯊꯟꯗ ꯂꯥꯛ ꯑꯦ ꯍꯥꯏꯌꯣ
ꯈꯪꯗꯦ ꯀꯥꯏꯗꯒꯤ ꯀꯥꯏꯗꯒꯤ ꯂꯥꯛꯄ꯭ꯔꯥ ꯈꯪꯗꯦ ꯊꯕꯛꯇꯤ ꯁꯨꯗꯦꯕ
ꯊꯕꯛ ꯁꯨꯗ꯭ꯔꯥꯖꯨ ꯊꯕꯛ ꯁꯨꯗ꯭ꯔꯗꯨ ꯆꯥꯅꯤꯡꯉꯥꯏ ꯂꯩꯔꯗꯤ ꯌꯥꯝ ꯐꯔꯦ
ꯎꯝ
ꯁꯨꯗ꯭ꯔꯁꯨ ꯆꯥꯅꯤꯡꯉꯥꯏ ꯂꯩꯔꯗꯤ ꯐꯔꯦꯗꯅ
ꯑꯗꯨꯅꯦ ꯐꯝ ꯐꯝꯃꯒ ꯆꯥꯅꯤꯉꯥꯏ ꯂꯩꯇ꯭ꯔꯗꯤ ꯑꯁ
ꯆꯥꯅꯤꯡꯉꯥꯏ ꯂꯩꯕ ꯆꯥꯅꯤꯡꯉꯥꯏ ꯂꯩꯕꯗꯒꯤꯅꯤꯅꯦ ꯅꯣꯏꯅ ꯐꯝꯃꯒ ꯆꯥꯔꯤꯗꯣ
ꯎꯝ ꯑꯍꯥꯎꯕꯗꯤ ꯐꯪꯗꯕ
ꯎꯝ ꯑꯍꯥꯎꯕ ꯅꯠꯇ꯭ꯔꯁꯨ ꯑꯐꯪ ꯑꯐꯪꯕꯗꯨ ꯆꯥꯎ
ꯎꯝ ꯁꯨꯗ꯭ꯔꯕꯅꯤꯅ ꯑꯐꯪ ꯑꯍꯥꯎꯕꯗꯨꯁꯨ ꯐꯪꯗ꯭ꯔꯦꯅꯦ ꯆꯥꯕ
ꯍꯨꯝ ꯁꯤꯟꯅꯦ ꯌꯦꯟꯗꯤꯝ ꯒꯨꯝꯕ ꯌꯦꯟꯕꯨꯡꯒꯨꯝꯕ
ꯎꯝ ꯌꯦꯝ ꯌꯦꯟꯕꯨꯝꯗꯣ ꯅꯣꯏ ꯑ ꯂꯩꯕ꯭ꯔꯣ
ꯂꯩꯌꯦ
ꯕꯖꯥꯔ ꯗꯒꯤ
ꯀꯩ ꯀꯩꯊꯦꯜꯗꯒꯤ ꯂꯩꯔꯤꯅꯤ ꯂꯨꯄꯥ ꯀꯨꯟ ꯄꯤ ꯂꯨꯄꯥ ꯀꯨꯟ ꯄꯤꯌꯦ ꯃꯄꯨꯟ ꯑꯃꯗ ꯅꯍꯥꯟ ꯂꯩꯕ ꯅꯨꯃꯤꯠꯗ ꯌꯥꯝꯗꯤ ꯌꯥꯝꯃꯦ ꯂꯨꯄꯥ ꯀꯨꯟꯁꯦ ꯌꯥꯝꯃꯦ ꯍꯧꯖꯤꯛꯐꯥꯎ ꯂꯩꯔꯤ ꯅꯍꯥꯟ ꯂꯩꯕꯗꯣ
ꯎꯝ ꯎꯝ ꯐꯩꯅꯦ
ꯌꯨꯝꯗꯒꯤ ꯊꯥꯔꯛꯄꯗꯣ ꯆꯥꯕ ꯂꯣꯏ ꯂꯣꯏꯈ꯭ꯔꯦ
ꯅꯣꯏ ꯈꯨꯟꯗꯁꯨ ꯑꯗꯨ ꯐꯪꯕ꯭ꯔꯣ
ꯌꯥꯝ ꯂꯩꯗꯥ
ꯂꯩꯕꯗꯣ ꯄꯥꯝꯃꯨꯌꯦ ꯑꯗꯨꯗꯤ
ꯈꯨꯟꯗꯒꯤ ꯊꯥꯔꯛꯅꯤꯉꯥꯏꯗꯣ ꯐꯔꯛ ꯇꯥꯕꯩꯅꯤꯅꯦ ꯂꯩꯒꯗꯕꯗꯣ ꯐꯔꯛ ꯇꯥꯕꯅꯤꯅ ꯊꯥꯔꯛꯀꯗꯕꯗꯣ ꯑꯗꯨꯅ ꯂꯩꯔꯒ ꯆꯥꯔꯦ ꯑꯩꯈꯣꯏꯗꯤ ꯎꯁꯣꯏ ꯒꯨꯝꯕ ꯐꯪꯕ꯭ꯔꯣ ꯅꯣꯏꯔꯣꯝꯗ
ꯎꯁꯣꯏ ꯎꯁꯣꯏ ꯌꯣꯟꯅꯕꯗꯤ ꯄꯥꯛ ꯐꯪꯗꯦꯗ ꯃꯣꯏ ꯃꯣꯏꯒꯤ ꯆꯥꯅꯕꯗꯤꯀꯣ
ꯎꯝ
ꯃꯣꯏ ꯃꯣꯏꯒꯤ ꯑꯗꯨꯝ ꯑꯃ ꯑꯅꯤꯗꯤ ꯑꯗꯨꯝ ꯂꯩ ꯍꯣꯏ ꯌꯣꯟꯗꯤ ꯌꯣꯟꯅꯗꯦ ꯅꯣꯏ ꯆꯤꯡ ꯑ ꯆꯤꯡꯗꯒꯤ ꯑꯗꯨꯝ ꯂꯩꯔꯒ ꯎꯁꯣꯏꯒꯨꯝꯕ ꯑ ꯎꯁꯣꯏ ꯅꯠꯇꯕ ꯁꯣꯏꯕꯨꯝꯗꯣ ꯑꯗꯨꯝꯕꯗꯤ ꯃꯣꯏ ꯀꯩꯅꯣ? ꯎꯝ ꯀꯔꯤ ꯍꯥꯏꯗꯣꯏꯅꯣ ꯌꯣꯟꯅꯕ ꯄꯣꯠ ꯇꯤꯛꯑꯒ ꯇꯧꯕꯗꯣ
ꯑꯥ
ꯑꯗꯨ ꯑꯗꯨꯝ ꯇꯧꯔꯒ ꯌꯣꯟꯅꯥꯏꯑꯦ ꯃꯣꯏꯗꯤ ꯃꯤꯗꯤ
ꯑꯈꯣꯏ ꯈꯨꯟꯗꯗꯤ ꯍꯧ ꯄꯥꯟꯕ ꯈꯔ ꯋꯥꯠꯄ ꯃꯥꯂꯦ꯫
ꯎꯝ
ꯐꯪꯕꯗꯤ ꯐꯪꯕꯅꯦ ꯈꯣꯏ ꯈꯨꯟ ꯎꯝ ꯐꯪꯗꯤ ꯐꯪꯕꯅꯤ ꯂꯩ ꯃꯇꯝꯗꯗꯤ
ꯍꯥꯎꯕꯅꯤ ꯑꯗꯨ ꯑ ꯁꯥꯒ ꯊꯣꯡꯔꯗꯤꯀꯣ
ꯎꯝ ꯁꯥ ꯌꯥꯎꯔꯗꯤ ꯍꯥꯎꯔꯦꯅꯦ ꯁꯥ ꯌꯥꯎꯗꯕꯗꯨꯗꯅꯤꯅꯦ
ꯍꯥꯎꯇ꯭ꯔꯤꯁꯦ ꯅꯠꯇ꯭ꯔꯣ
ꯎꯝ ꯁꯥ ꯌꯥꯎꯔꯗꯤ ꯂꯣꯏꯅ ꯍꯥꯎꯔꯦ꯫
ꯎꯝ ꯁꯥ ꯌꯥꯎꯔ ꯗꯤ ꯍꯥꯎꯔꯦ ꯑꯩꯈꯣꯏ ꯃꯤꯁꯤꯡꯁꯦ ꯁꯥ ꯆꯥꯕꯅꯤꯅ
ꯎꯝ
ꯃꯤꯗꯤ ꯉꯥ ꯆꯥꯏ ꯍꯥꯏꯌꯦ ꯑꯩꯈꯣꯏꯅ ꯁꯥ ꯆꯥꯏ꯫ ꯍꯩ ꯁꯥꯏꯌꯦ ꯁꯥꯏꯌꯦ ꯁꯥꯗ꯭ꯔꯣ ꯅꯣꯏ ꯔꯣꯝꯗꯗꯤ?
ꯁꯥꯏ ꯑꯗꯨ ꯅꯨꯡꯁꯥꯗꯤ ꯌꯥꯝ ꯊꯣꯛꯇꯦ ꯉꯁꯤ꯫
ꯎꯝ ꯍꯣꯏ ꯅꯨꯡꯁꯥꯗꯤ ꯌꯥꯝ ꯌꯥꯝ ꯀꯟꯅꯗꯤ ꯊꯣꯛꯇꯦ ꯑꯗꯨꯕꯨ ꯁꯥꯕꯗꯤ
ꯎꯝ ꯍꯨꯃꯥꯡꯗꯤ ꯌꯥꯝ ꯁꯧꯋꯦ꯫
ꯎꯝ
ꯅꯨꯡꯁꯥ ꯊꯣꯛꯄ꯭ꯔꯣ ꯅꯣꯏꯗꯁꯨ?
ꯊꯣꯛꯇꯤꯌꯦ ꯊꯣꯛꯇꯦ ꯅꯨꯡꯁꯥꯕꯨ ꯊꯣꯛꯇꯦꯕꯀꯣ ꯗꯨꯕꯨ ꯁꯥꯕꯗꯗꯤ ꯂꯣꯏꯔꯦ ꯈꯨꯁꯥ ꯑꯃꯅꯤ
ꯀꯔꯤꯅꯣ ꯈꯪꯗꯦ ꯅꯣꯡ ꯇꯥꯒꯦꯗ꯭ꯔꯥ ꯍꯥꯏꯔꯒ ꯇꯥꯁꯨ ꯁꯨꯛꯇꯥ ꯇꯥꯗꯦ꯫
ꯅꯣꯡ ꯇꯥꯔꯗꯤ ꯐꯗꯧꯅꯦ꯫
ꯅꯣꯡ ꯇꯥꯔꯗꯤ ꯇꯜꯂꯦ ꯅꯨꯡꯉꯥꯏꯇꯦ ꯅꯣꯡ
ꯅꯣꯡ ꯇꯥꯔꯗꯤ ꯑꯩꯈꯣꯏꯗꯤ ꯈꯔ ꯏꯪꯕꯅꯤꯅ ꯅꯨꯡꯉꯥꯏꯔꯦ꯫
ꯎꯝ
ꯅꯣꯡ ꯇꯥꯗ꯭ꯔꯗꯤ ꯁꯥꯕꯅꯤꯅ ꯋꯥꯏꯑꯦꯕ꯫
ꯎꯝ ꯆꯥꯛ ꯆꯥꯈꯤꯔꯣꯏꯗ꯭ꯔꯣ?
ꯈꯪ ꯉ ꯉꯥꯍꯥꯛ ꯂꯩꯔꯗꯤ ꯆꯥꯔꯅꯤ ꯉꯥꯏꯍꯥꯛ ꯂꯩꯔꯗꯤ ꯆꯔꯅꯤꯌꯦ ꯂꯥꯝꯗꯦ